ꯄꯥ
ꯒ꯭ꯌꯥꯟ ꯇꯥꯏ
ꯎꯝ ꯍꯣꯏ ꯈꯔ ꯑꯩꯒꯤ ꯀꯩꯅꯣ ꯇꯧꯕꯤꯒꯦ ꯃꯇꯝ ꯄꯥꯏꯔꯦ ꯎꯝ ꯍꯣꯏꯅꯦ ꯍꯣꯏ ꯑꯩꯅ ꯍꯥꯏꯕꯗꯤ ꯏꯞ__ ꯏꯄꯥꯁꯤꯕ ꯆꯍꯤꯗ ꯑꯩꯁꯨ ꯑꯦꯛꯖꯥꯝ ꯄꯤꯒꯦ ꯇꯧꯕꯅꯦꯕ ꯑꯗꯣ ꯏꯄꯥ ꯅꯥꯕꯁꯦ ꯌꯥꯝ ꯋꯥꯔꯦꯕ ꯑꯗꯣ ꯏꯃꯥ ꯎ ꯁꯤꯒ ꯇꯧꯕꯒꯤ ꯏꯃꯥꯅ ꯅꯪꯅ ꯂꯪꯅꯤꯡꯂꯗꯤ
ꯎꯝ
ꯍꯧꯖꯤꯛ ꯍꯧꯖꯤꯛ ꯂꯥꯛꯑꯣ ꯅꯪꯅ ꯂꯛꯇ꯭ꯔꯗꯤ ꯑꯗꯨꯝ ꯍꯥꯏꯕꯗꯤ ꯆꯀ꯭ꯔꯅꯤꯅ ꯀꯣ
ꯎꯝ
ꯑꯗꫭ ꯅꯪꯅ ꯂꯧ ꯂꯥꯅꯤꯡꯗꯦ ꯍꯥꯏꯔꯁꯨ ꯀꯔꯤꯁꯨ ꯀꯥꯏꯗꯦ ꯅꯪꯒꯤ ꯀꯩꯅꯣ ꯇꯧꯕ ꯁꯦ ꯐꯖꯅ ꯇꯧ ꯍꯥꯏꯕꯗꯤ ꯍꯥꯏꯌꯦꯀꯣ ꯑꯗꯨꯁꯨ ꯑꯩꯅ ꯏꯄꯣꯗ ꯑꯩꯅ ꯌꯥꯝ ꯅꯨꯡꯁꯤꯕꯅꯦꯕ ꯑꯗꯨ ꯑꯩꯅꯁꯨ ꯌꯦꯡꯕ ꯃꯇꯝ ꯀꯨꯏꯌꯦꯕꯀꯣ ꯑꯗꯨ ꯏꯄꯥꯁꯨ ꯑꯩꯉꯣꯟꯗꯝ ꯅꯝꯒꯅꯤꯕ ꯑꯩ ꯂꯥꯛꯄꯁꯦ ꯑꯗꯨꯒꯤ ꯑꯁ ꯑꯦ ꯂꯛ ꯇꯔꯥꯗꯤ ꯌꯥꯔ ꯑꯣꯏ ꯑ ꯑꯦꯗꯤ ꯄꯩꯁꯥ ꯑꯁꯤ ꯃꯇꯝꯗꯗꯤ ꯑꯩ ꯄꯩꯁꯥ ꯀꯌꯥ ꯂꯩꯇ꯭ꯔꯤꯑꯕ ꯑꯩꯒꯤꯗꯃꯛ ꯊ꯭ꯔꯤ ꯊꯥꯎꯖꯟꯒꯨꯝꯕ ꯀꯛꯄ ꯄꯤꯕꯀꯣ ꯑꯗ ꯑꯩꯗꯤ ꯑꯩ ꯑꯩ ꯕꯤꯒꯤꯅꯔ ꯀꯣꯏꯗ ꯀꯛꯀ ꯌꯦꯡꯕ ꯑꯗꯨ ꯒ꯭ꯔꯦꯖ ꯁꯨ ꯑꯦ ꯁꯥꯔꯇꯤꯐꯤꯀꯦꯠ ꯑꯃꯁꯨ ꯂꯩꯇ꯭ꯔꯤꯕꯀꯣ ꯑꯗꯨꯒꯤ ꯑꯁꯤꯒꯨꯝꯕ ꯀꯣ ꯄꯤꯑ ꯑꯩꯁꯨ ꯂꯔꯅꯤꯡ ꯇꯧꯋꯦ ꯑꯗꯨ ꯑꯗꯨꯝ ꯀꯩꯅꯣ ꯏꯁꯨꯗ ꯑꯩꯈꯣꯏꯗꯁꯨ ꯑꯗꯨꯝ ꯇꯤꯆꯤꯡ ꯇꯧꯋꯦꯕꯀꯣ
ꯎꯝ ꯎꯝ
ꯑꯗꯨ ꯁꯤꯟꯊꯝꯗ ꯑꯩ ꯆ ꯂꯥꯎꯆꯗꯤ ꯌꯥꯗꯦꯅ ꯑꯩꯒꯤ ꯏꯆꯦꯅ ꯇꯤꯛꯀꯦꯠ ꯕꯨꯛ ꯇꯧꯔꯒ ꯇꯧꯕꯤꯕꯒꯤ ꯑꯗꯨꯝ ꯑꯦ ꯌꯨꯝꯗ ꯆꯠꯂꯦ ꯆꯠꯄ ꯀꯥꯟꯗ ꯑꯩꯗꯤ ꯍꯤꯡꯉ ꯇꯤꯡꯅꯗ꯭ꯔꯦꯕ ꯑꯩ ꯌꯕ ꯀꯗꯃꯁꯤꯒ ꯁꯤꯔꯒ ꯂꯩꯔꯝꯃ ꯑꯗꫭ ꯌꯥꯝ ꯀꯞꯄꯅꯦ ꯄꯨꯅꯤꯡꯁꯦ ꯌꯥꯝ ꯁꯥꯎꯕꯅꯦꯕ ꯂꯅꯥꯔꯒ ꯑꯗꯨꯝ ꯇꯤꯡꯅꯗꯅꯕꯗꯣ ꯑꯗꯨꯒꯤ ꯌꯥꯝ ꯁꯣꯟꯅꯩ ꯑꯩꯒꯤ ꯏꯆꯥ ꯗ ꯈꯜꯂꯒ ꯑꯗꯨꯝ ꯁꯧꯅꯤꯡꯕ ꯅꯣꯏꯅ ꯍꯥꯏꯕ ꯑ ꯉꯟꯅ ꯈ꯭ꯔ ꯍꯥꯏꯔꯗꯤ ꯑꯗꯨꯝ ꯉꯟꯅ ꯂꯥꯛꯄꯤꯕ ꯌꯥꯏꯕ ꯑꯗꯨꯝ ꯑꯩ ꯊꯕꯛ ꯇꯕꯅꯤꯅ ꯃꯣꯏ ꯇꯦꯟꯁꯟ ꯄꯤꯅꯤꯡꯗꯦꯕꯀꯣ ꯑꯗꯨꯝ ꯑ ꯑꯗꯨꯝ ꯂꯩꯌꯦ ꯀꯔꯤꯁꯨ ꯀꯔꯤꯁꯨ ꯍꯟꯖꯤꯟꯕ ꯂꯩꯇꯦ ꯑꯗꯨꯝ ꯏꯃꯥꯅ ꯍꯥꯏꯕꯒꯤꯀꯣ ꯇꯥꯖꯥ ꯑꯣꯏꯕꯀꯣ ꯑꯗꯨꯒꯤ ꯁꯣꯟꯅꯤꯡꯉꯦ ꯑꯦ ꯌꯨꯝꯗꯂꯥꯛꯑꯒ ꯑꯗꯨ ꯑꯃꯨꯛꯀ ꯆꯠꯀꯦ ꯇꯧꯕꯅꯦꯕ ꯑꯗꯨꯁꯨ ꯏꯃꯥ ꯈꯛꯇ ꯂꯩꯕꯒꯤꯀꯣ ꯑꯁꯤ ꯃꯇꯝꯗꯗꯤ ꯑꯩꯒꯤ ꯏꯅꯥꯎꯅꯨꯄꯤ ꯏꯅꯥꯎꯅꯨꯄꯥ ꯂꯣꯏꯅꯃꯛ ꯏꯁꯇꯥꯗꯤ ꯇꯧꯕ ꯂꯥꯏꯔꯤꯛ ꯇꯝꯕꯤꯕ ꯃꯣꯏꯁꯦ ꯑꯗꯨ ꯏꯆꯦꯒ ꯕꯅꯤꯅ ꯑꯗꯨꯝ ꯌꯦꯡꯕꯅꯤ ꯑꯩꯒꯤ ꯃꯊꯛꯇ ꯂꯩꯕ ꯏꯆꯦꯁꯨ ꯀꯣꯂꯦꯖ ꯆꯥꯏꯌꯦ ꯑꯗꯨꯒꯤꯀꯣ ꯌꯦꯡꯕ ꯌꯥꯗꯕ ꯑꯗꯨꯒꯤ ꯏꯃꯥ ꯃꯅꯥꯛꯇ ꯃꯤ ꯀꯅꯥꯁꯨ ꯂꯩꯇꯦꯕ ꯑꯩꯅ ꯑꯃꯨꯛꯀ ꯆꯔꯗꯤ
ꯎꯝ
ꯑꯗꯨꯒꯤ ꯑꯁ ꯑꯗꯨꯝ ꯀꯣꯕꯤꯅꯤ ꯂꯥꯛꯑꯣ ꯂꯥꯛꯑꯣ ꯅꯪꯒꯤ ꯀꯦꯔꯤꯌꯔꯅꯤꯅ ꯀꯣ ꯃꯍꯥꯟꯒꯅꯨꯅꯥ ꯃꯤ ꯂꯣꯏꯅꯃꯛ ꯍꯥꯏꯕꯅꯦꯕ ꯑꯗꯨ ꯁꯣꯏ ꯏꯃꯥ ꯅꯨꯡꯉꯥꯏꯇꯦꯗꯅ ꯃꯥꯏꯇꯟꯇ ꯊꯕꯛ ꯇꯧꯒꯦ ꯍꯥꯏꯔꯁꯨ ꯅꯨꯡꯉꯥꯏꯇꯦ ꯑꯗꯣ ꯌꯨꯝꯗ ꯂꯩꯒꯦ ꯍꯥꯏꯔꯁꯨ ꯑꯗꯨꯝ ꯀꯥꯞꯂꯒ ꯂꯩꯗꯣꯏꯅꯦꯕ ꯑꯗꯨꯣ ꯀꯥꯜꯂꯒ ꯑꯁ ꯑ ꯑꯩꯒꯤ ꯀꯦꯔꯗꯤ ꯑꯗꯨꯝ ꯆꯥꯠ ꯆꯥ ꯅꯤꯡꯂꯣꯗꯤ ꯑꯗꯨꯝ ꯆꯥ ꯂꯣꯟꯅꯀꯣ ꯏꯃꯒꯤꯗꯃꯛ ꯈꯜꯂꯒ ꯑꯗꯨꯝ ꯃꯃꯥ ꯃꯅꯥꯛꯇ ꯑꯗꯨꯝ ꯑꯦ ꯂꯩꯦꯛꯈ꯭ꯔꯥꯕꯅꯦ
ꯑꯣ ꯑꯣ ꯑꯣ ꯑꯗꯨꯗꯒꯤ ꯅꯪ ꯑꯗꯨ ꯆꯪꯗ꯭ꯔꯦꯀꯣ
ꯎꯝ
ꯑꯣ ꯅꯨꯡꯉꯥꯏꯅꯤ ꯅꯨꯡꯉꯥꯏꯇꯦꯅꯦ
ꯎꯝ ꯀꯏ ꯂꯩꯇꯦ ꯃꯤ ꯇꯧꯕ ꯑꯩꯒꯤ ꯃꯔꯨꯞꯁꯤꯡ ꯇꯧꯕ ꯎꯕ ꯀꯥꯟꯗꯗꯤ ꯌꯥꯝ ꯑꯩꯁꯨ ꯇꯣꯅꯤꯡꯕ ꯅꯤꯡꯁꯤꯡꯉꯦꯕꯀꯣ ꯃꯔꯛ ꯃꯔꯗꯤ ꯑꯁ ꯀꯥꯅꯤꯡꯕꯁꯨ ꯌꯧꯋꯦ
ꯍꯣꯏ
ꯎꯝ ꯗꯣ ꯎꯄꯥꯏ ꯂꯩꯏꯇꯦꯗꯅ ꯑꯗꯨꯗꯗꯒꯤ ꯑꯁ
ꯑꯗꯨ ꯅꯪ ꯒ꯭ꯔꯦꯠꯇꯣ ꯅꯪꯒꯤ ꯒ꯭ꯔꯦꯠꯇꯤ ꯀꯔꯤꯔꯥꯀꯣ ꯅꯪ ꯒ꯭ꯔꯦꯠ ꯑꯃꯒꯨꯝꯕꯗꯤ ꯂꯣꯏꯔꯝꯒꯅꯤꯀꯣ
ꯍꯣꯏ ꯑꯁꯤꯒꯨꯝꯕꯗꯤ ꯑꯦꯛꯖꯥꯝ ꯄꯤꯗ꯭ꯔꯁꯨ ꯌꯥꯏ ꯍꯥꯏꯕ ꯑꯩꯒꯤ ꯃꯦꯗꯥꯝꯅ ꯒ꯭ꯔꯦꯠ ꯒ꯭ꯔꯦꯠꯇꯤ ꯑꯗꯨꯝ ꯒ꯭ꯔꯦꯗ ꯐꯥꯏꯚ ꯨꯝꯕ ꯁꯤꯛꯁꯒꯨꯝꯕꯁꯨ ꯑꯩ ꯇ꯭ꯔꯥꯏ ꯇꯧꯈ꯭ꯔꯦ ꯍꯥꯏꯕꯗꯤ ꯑꯦꯛꯖꯥꯝ ꯄꯤꯗꯕ ꯑꯗꯨꯝ ꯈꯪꯈ꯭ꯔꯦꯕꯀꯣ ꯂꯔꯅꯤꯡ ꯇꯧꯕꯒꯤ
ꯎꯝ
ꯑꯗꯨꯝ ꯀꯪꯈ꯭ꯔꯦ ꯑꯗꯨ ꯐꯥꯔꯁ ꯒ꯭ꯔꯦꯠ ꯑꯦꯛꯖꯥꯝ ꯄꯤꯒꯗꯕꯁꯦ ꯒ꯭ꯔꯦꯠ ꯊ꯭ꯔꯤ ꯄꯤꯌꯣꯅ ꯑꯩꯒꯤ ꯃꯇꯝꯅ ꯍꯥꯏꯕ ꯒ꯭ꯔꯦꯠ ꯊ꯭ꯔꯤ ꯐꯥꯏꯚ ꯑꯗꯨꯝ ꯄꯤꯌꯣ ꯍꯥꯏꯕꯀꯣ ꯃꯇꯥꯡꯗ ꯀ꯭ꯔꯦꯠꯁ꯭ꯔꯤ ꯃꯇꯥꯡꯗ ꯑꯗꯨꯝ ꯄꯥꯏꯚ ꯄꯤꯌꯣ ꯍꯥꯏꯕ ꯑꯗꯒꯤ ꯍꯣꯏ ꯑꯗꯣ ꯂꯣꯏꯑꯗꯨꯃꯛ ꯂꯣꯏꯁꯤꯟꯔꯒ ꯑꯗꯥꯏꯗꯤ ꯂꯩꯕꯅꯤ ꯅꯣꯕꯦꯝꯕꯔ ꯁ ꯒꯨꯝꯕꯗ ꯊꯥꯒꯗꯕꯅꯦꯕ ꯑꯣꯛꯇꯣꯕꯔ ꯂꯥꯁ ꯅꯕꯦꯝꯕꯔꯗꯀꯣ ꯑꯗꯨꯣ ꯑꯦ ꯁꯦꯞꯇꯦꯝꯕꯔꯗ ꯆꯈ꯭ꯔꯦꯕ
ꯑꯥ
ꯁꯦꯞꯇꯦꯝꯕꯔꯗ ꯂꯄꯥ ꯀꯩꯅꯣ ꯇꯧꯕꯖꯒꯤ ꯕ ꯑꯗꯨꯗꯦ ꯄꯇꯦ ꯑꯗꯨ ꯑꯃ ꯑꯃꯗꯤ ꯕꯣꯔꯤꯡ ꯇꯧꯕꯔꯀꯥꯟꯗ ꯑꯗꯨꯝ ꯅꯤꯡꯁꯤꯡꯉꯦ
ꯍꯣꯏ ꯍꯣꯏ ꯅꯤꯡꯁꯤꯡ ꯂꯥꯛꯀꯅꯤꯗꯅ
ꯎꯝ ꯍꯧꯖꯤꯛ ꯀꯥꯟꯗꯤ ꯀ ꯠ ꯂꯩꯦꯔꯥꯗꯤꯀ ꯈꯤꯇꯟꯗ ꯂꯔꯅꯤꯡ ꯇꯧꯕ ꯍꯥꯏꯗꯣꯏꯅꯦ ꯑꯩꯁꯦ
ꯑꯣ ꯑꯗꯨ ꯀꯤꯕꯣꯔꯗ ꯂꯧꯅꯤꯡꯉꯥꯏ ꯇꯧꯅꯦ
ꯀꯗꯥꯏꯗꯒꯤ ꯄꯩꯁꯥ ꯂꯧꯗꯣꯏꯅꯣ ꯏꯁꯥꯒꯤꯗꯃꯛꯁꯨ ꯍꯣꯏ ꯇꯥꯡꯕꯁꯨ ꯂꯩ ꯇꯥꯡꯗꯕꯁꯨ ꯂꯩ ꯇ꯭ꯋꯦꯟꯇꯤ ꯇ꯭ꯋꯦꯟꯇꯤ ꯄ꯭ꯂꯥꯁ ꯌꯥꯝ ꯍꯥꯎꯒꯨꯝꯗ ꯀꯣ
ꯎꯝ ꯏ ꯑꯦꯝ ꯑꯥꯏꯗ ꯂꯧꯊꯣꯔꯒ ꯂꯣꯏꯔꯦꯗ
ꯍꯣꯏ ꯑꯗꯨꯁꯨ ꯍꯧꯖꯤꯛꯀꯥꯟ ꯌꯥꯝ ꯃꯣꯏꯅ ꯅꯣꯡꯃꯗꯤ ꯁꯣꯏꯗꯅ ꯂꯧꯒꯦ ꯑꯦ ꯑꯁꯤꯒꯨꯝꯕ ꯈꯪꯗ꯭ꯔꯁꯨ ꯏꯁꯥꯗ ꯀꯣ ꯑꯩꯅ ꯀꯪꯕ ꯑꯗꯨ ꯇꯥꯛꯀꯦꯅ ꯈꯥꯜꯂꯨꯕꯅꯦ ꯑꯩꯁꯨ
ꯑꯥ ꯍꯣꯏ ꯍꯣꯏ ꯂꯥꯛꯑꯣ
ꯑꯗ
ꯎꯗꯦ ꯑꯣ
ꯃꯇꯝ ꯂꯥꯛꯄ ꯀꯥꯟꯗ ꯈꯪꯒꯅꯤ
ꯑ
ꯂꯧꯗꯤ ꯌꯥꯝ ꯂꯧꯅꯤꯡꯕꯅꯤ ꯑꯗꯨ ꯍꯧꯖꯤꯛꯀꯥꯟꯗꯤ ꯑꯁꯤꯒꯨꯝꯕ ꯂꯧꯔ ꯗꯤ ꯆꯥꯅꯤꯡꯉꯥꯏ ꯂꯩꯔꯣꯏꯍꯦ
ꯑꯣ
ꯑꯣ
ꯍꯩ ꯅꯪꯗꯤ ꯌꯥꯝ ꯐꯌꯦ ꯅꯪ ꯆꯥꯕꯨ ꯇꯝꯅꯤꯡꯉꯥꯏ ꯑꯗꯨꯒꯨꯝꯕ ꯈꯪꯕꯁꯦ ꯑꯩꯁ ꯑꯩꯁꯨ ꯄꯥꯝꯃꯦꯍꯦ
ꯀꯧꯕꯁꯨ ꯌꯥꯝ ꯂꯣꯏꯅꯃꯛ ꯀꯣꯀ꯭ꯔꯦꯗ ꯑꯗꯨꯝ ꯍꯥꯏꯕꯗꯤ ꯕꯨꯛꯀꯨꯝꯕ ꯎꯕ ꯀꯥꯟꯗꯗꯤꯀꯣ ꯑꯗꯨꯝ ꯈꯪꯖꯔꯅꯦꯕ ꯑꯗꯨ ꯑꯩꯅ ꯈꯪꯗꯕ ꯂꯩꯔꯁꯨ ꯑꯩꯒꯤ ꯃꯔꯨꯞꯁꯤꯡ ꯑꯩꯒꯤ ꯏꯆꯦ ꯀꯣꯏꯁꯨ ꯗꯨꯝ ꯂꯣꯏꯅꯃꯛ ꯑꯩꯒꯤ ꯕ꯭ꯔꯗ꯭ꯔꯁꯤꯡꯁꯨ ꯂꯩꯌꯦꯕ ꯑꯗꯨꯝ ꯍꯥꯡꯕ ꯌꯥꯕ ꯃꯤꯁꯦ ꯌꯥꯝ ꯂꯩꯔꯦꯕꯀꯣ ꯑꯗꯨꯒꯤꯅꯦꯗ ꯀꯪꯗ꯭ꯔꯥꯁꯨ ꯎꯝ
ꯎꯝ ꯑꯩꯁꯨ ꯌꯥꯝ ꯈꯪꯅꯤꯡꯉꯦ ꯁꯤꯒꯨꯝꯕ ꯑꯩꯗꯤ ꯈꯪꯗꯦ
ꯎꯝ ꯌꯥꯁ ꯀꯥꯟꯅꯗꯦ ꯑꯗꯨꯝ ꯌꯨꯇꯨꯞꯇ ꯌꯦꯡꯂꯒ ꯑꯗꯨꯝ ꯀꯩꯅꯣ ꯇꯣꯕꯁꯨ ꯌꯥꯗꯦꯅꯦ ꯑꯩꯃꯃꯜ ꯂꯩꯕꯗꯤ ꯂꯩ
ꯑꯥ ꯐꯩ ꯅꯪ ꯑꯗꯨꯒꯨꯝꯕ ꯆꯠꯄꯗꯣ
ꯍꯣꯏ
ꯅꯪ ꯅꯪꯗꯤ ꯀ꯭ꯂꯥꯁꯀꯤ ꯌꯧꯃ ꯇꯝꯕ꯭ꯔꯀꯣ
ꯑꯁ ꯑꯩꯗꯤ ꯀ꯭ꯂꯥꯁ ꯅꯥꯏꯟꯗ ꯗꯨꯃꯥꯏ ꯇꯝꯅꯤ
ꯑꯣ ꯑꯣ ꯆꯥ ꯆꯥ
ꯎꯝ ꯀ꯭ꯂꯥꯁ ꯅꯥꯏꯟ ꯑꯦꯛꯖꯥꯝ ꯐꯥꯏꯅꯦꯜ ꯄꯤꯒꯦ ꯇꯧꯕ ꯀꯥꯟꯗ ꯑꯦ ꯅꯥꯕꯀꯣ
ꯍꯣꯏ
ꯑꯩꯅ ꯇꯝꯅꯤꯡꯗꯕꯒꯤ ꯇꯝꯗꯕ ꯅꯠꯇꯦ ꯃꯤꯁꯨ ꯗꯤ ꯌꯥꯝꯃꯦꯀꯣ ꯑꯩꯒꯤ ꯌꯨꯝꯗ ꯑꯗꯨ ꯏꯄꯥ ꯏꯄꯥ ꯄꯩꯁꯥ ꯂꯩꯇꯦꯕ ꯁꯔꯚꯤꯁ ꯑꯃꯁꯨ ꯂꯩꯇꯦꯕ ꯀꯣ ꯑꯗꯨ ꯑꯗꯨꯝ ꯆꯤꯡꯗ ꯂꯧ ꯇꯧꯔꯒ ꯂꯧ ꯇꯧꯕ ꯃꯤꯅꯦꯕ ꯑ ꯃꯤꯒꯤ ꯀꯧꯅꯣ ꯇꯧꯔꯒ ꯑꯗꯨꯝ ꯄꯩꯁꯥꯁꯨ ꯃꯣꯏ ꯃꯆꯥꯥꯏꯒꯤꯗꯃꯛ ꯑꯗꯨꯝ ꯇꯥ ꯇꯥꯕꯅꯦꯕ ꯑꯗꯨ ꯃꯣꯏꯅꯤꯁꯨ ꯌꯥꯝ ꯋꯥꯅ ꯍꯤꯡ ꯐꯕꯅꯤ ꯑꯗꯨ ꯑꯁꯤ ꯃꯇꯝꯗ ꯑꯩꯒꯤ ꯃꯤꯛꯁꯨ ꯅꯥꯕ ꯍꯧꯕ ꯑꯗꯨ ꯑꯩꯒꯤ ꯁꯤꯠ ꯀꯩꯅꯣꯗꯣ ꯀꯔꯤ ꯍꯥꯏꯒꯦꯔꯥ ꯁꯤꯁꯨ ꯁꯨꯁ ꯍꯥꯞꯄ ꯌꯥꯗꯕ ꯅꯥꯕꯗꯣ ꯑꯗꯣ ꯑ ꯎꯃꯥꯡ ꯎꯃꯥꯡ ꯇꯧꯕꯀꯣ ꯀꯩꯅꯣ ꯍꯤꯒꯨꯝꯕꯁꯨ ꯑꯗꯨꯝ ꯇꯣꯛꯄ ꯁꯨꯁ ꯍꯥꯞꯄ ꯀꯥꯟꯗ ꯑꯗꯨ ꯐꯖꯅ ꯆꯠꯄ ꯌꯥꯗꯦ ꯑꯗꯨ ꯁ꯭ꯀꯨꯜ ꯗꯥ ꯁꯨꯁ ꯍꯥꯞꯇ꯭ꯔꯒ ꯑꯗꯨꯝ ꯂꯥꯛꯄ ꯌꯥꯕ꯭ꯔꯥ ꯁꯂꯤꯞꯄꯔꯅ ꯀꯣ ꯍꯥꯞꯔꯛ ꯁꯄꯔꯅ ꯍꯥꯞꯍꯜꯂꯥꯛꯄ ꯌꯥꯕ꯭ꯔꯥ ꯍꯪꯕ ꯀꯥꯟꯗ ꯌꯥꯗꯦ ꯍꯥꯏꯕꯀꯣ꯫
ꯎꯝ
ꯑꯗꯨꯒꯤ ꯇꯣꯈ꯭ꯔꯥꯕꯅꯤ ꯑꯣꯄꯥꯏ ꯂꯩ
ꯃꯣꯏꯁꯨꯨꯍꯦ ꯇꯧꯍꯦ ꯈꯪꯉ ꯗꯕꯅꯦ ꯁꯤꯒꯨꯝꯕꯥ
ꯍꯣꯏ ꯑꯗꯣ ꯑꯩꯒꯤ ꯏꯅꯥꯎꯁꯤꯡ ꯏꯆꯦꯁꯤꯡ ꯂꯥꯏꯔꯤꯛ ꯐꯖꯅ ꯇꯝꯃꯦꯗꯅ ꯑꯗꯣ ꯌꯥꯔꯦ ꯑꯩꯒꯤꯗꯤ ꯇꯝꯗ꯭ꯔꯁꯨ ꯑꯗꯨꯝ ꯏ ꯑ ꯏꯄꯥ ꯏꯃꯥ ꯃꯅꯥꯛꯇ ꯑꯗꯨꯝ ꯂꯩꯒꯦꯅ ꯀꯜꯂꯨꯕꯅꯤꯕ꯫ ꯑꯗꯨ ꯇꯨ ꯌꯔꯁꯀꯨꯝꯕꯗꯤ ꯇꯨ ꯌꯤꯔꯁꯔꯥ ꯇ꯭ꯔꯤ ꯏꯔꯁꯔ ꯈꯪꯗꯦꯗ꯫ ꯃꯣꯏꯅꯤ ꯃꯅꯥꯛꯇ ꯑꯗꯨꯝ ꯂꯩꯃꯤꯟꯅꯔꯦ꯫
ꯍꯣꯏ
ꯊꯕꯛ ꯇꯧꯋꯦ ꯑꯗꯨ ꯏꯆꯦ ꯑꯥ ꯀꯩꯅꯣꯗ ꯆꯠꯈ꯭ꯔꯕ ꯀꯥꯟꯗ ꯄꯩꯁꯥ ꯇꯥꯅꯤꯡꯉꯥꯏꯀꯣ ꯗ ꯃꯩ ꯇꯟꯗ ꯉꯝꯗ꯭ꯔꯦ ꯏꯅꯧꯁꯤꯡ ꯌꯥꯝꯕꯒꯤ ꯅꯪꯁꯨ ꯂꯥꯛꯑꯣ ꯅꯪ ꯑꯩꯉꯣꯟꯗ ꯀꯧꯕ꯫ ꯑꯗ ꯏꯃꯥ ꯄꯤꯅꯤꯡꯗꯕꯗꯣ
ꯎꯝ
ꯑꯗꯣ ꯍꯣꯏ ꯂꯥꯛꯇꯗꯤ ꯌꯥꯗꯦ ꯌꯨꯝꯁꯨ ꯆꯤꯅꯤꯉꯥꯏ ꯂꯦ ꯑꯦ ꯑꯗꯨ ꯏꯃꯥ ꯏꯄꯥꯗꯤ ꯍꯥ ꯏꯄꯥꯗꯤ ꯍꯅꯨꯕꯤ ꯑꯣꯏ ꯍꯅꯨꯕ ꯑꯣꯏꯔꯦꯕ꯫ ꯏꯄꯥꯗꯤꯀꯣ ꯑꯍꯥꯟ ꯑꯣꯏꯕꯒꯤ ꯏꯃꯥꯅ ꯈ꯭ꯔ ꯀꯩꯅꯣ ꯇꯧꯕ ꯑꯗꯨꯒꯤ ꯑꯩꯈꯣꯏꯅꯦ ꯂꯥꯛꯀꯦꯅ ꯂꯥꯞꯄ ꯀꯥꯟꯗ ꯑꯗꯨꯝ ꯀꯩꯅꯣ ꯄꯥꯔꯠ ꯇꯥꯏꯝꯁꯨ ꯇꯧꯋꯦ ꯇꯧꯕ ꯂꯣꯏꯕ ꯀꯥꯟꯗ ꯑꯗꯨꯝ ꯀꯩꯅꯣ ꯅꯪꯅ ꯃ꯭ꯌꯨꯖꯤꯛ ꯂꯔꯅꯤꯡ ꯇꯧꯅꯤꯡꯂꯥꯗꯤ ꯃꯤ ꯑꯃꯅ ꯀꯧꯕꯤꯕ ꯀꯣ꯫ ꯂꯦꯛꯑꯦ ꯐ꯭ꯔꯤꯅ ꯌꯦꯡꯅꯤꯡꯉꯥꯏ ꯃꯤ ꯂꯦꯛꯑꯦ ꯑꯗꯨ ꯇꯤꯆꯤꯡꯁꯨ ꯇꯧꯑꯣ ꯂꯔꯅꯤꯡꯁꯨ ꯇꯧ ꯇꯧꯒꯗꯕ꯫ ꯑꯗꯣ ꯄꯩꯁꯥꯁꯨ ꯈꯤꯇꯪ ꯈꯤꯇꯪꯗꯤ ꯄꯤꯒꯅꯤꯅꯀꯣ꯫ ꯌꯥꯝꯗꯕ ꯑꯗꯨ ꯆꯥꯛ ꯆꯥꯛꯒꯨꯝꯕꯁꯨ ꯐ꯭ꯔꯤꯅ ꯄꯤꯕꯅꯦ ꯋꯥ ꯃꯦꯗꯥꯝꯒꯤ ꯌꯨꯝꯗ ꯂꯩꯕꯤꯒꯤꯀꯣ ꯑꯗꯨꯝ ꯅꯨꯡꯉꯥꯏ ꯍꯥꯏꯕ ꯇꯥꯔꯦꯗ ꯁꯤ ꯃꯇꯝꯗ ꯂꯩꯕ ꯀꯥꯟꯗꯁꯨ꯫
ꯎꯝ
ꯑꯗꯨ ꯑꯩꯒꯤ ꯃꯔꯨꯞꯁꯨ ꯑꯩꯒꯤ ꯃꯅꯥꯛ ꯑꯩ ꯂꯩꯕ ꯃꯅꯥꯛꯇ ꯃꯥꯁꯨ ꯔꯦꯟꯠ ꯄꯤꯔꯒ ꯂꯩꯕꯀꯣ꯫
ꯎꯝ
ꯃꯗꯨ ꯃꯥꯁꯨ ꯃ꯭ꯌꯨꯖꯤꯛ ꯇꯤꯆꯔꯅꯦꯕ ꯑꯗꯨ
ꯍꯣꯏ
ꯃꯥꯅ ꯑꯗꯨꯝ ꯑꯩꯒꯤ ꯃꯅꯥꯛꯇ ꯂꯦꯛꯑꯦ ꯑꯗꯨ ꯑꯩ ꯐ꯭ꯔꯤ ꯑꯣꯏꯕ ꯀꯥꯟꯗ ꯃꯥꯒꯤ ꯌꯨꯝꯗꯁꯨ ꯆꯠꯂ ꯆꯥꯛꯁꯨ ꯑꯗꯨꯝ ꯇꯨꯝꯃꯤꯟꯅꯔꯒ ꯀꯣ ꯆꯝꯅꯤꯡꯉꯥꯏꯕ ꯑꯗꯨꯒꯤ ꯅꯨꯡꯉꯥꯏ ꯅꯨꯡꯉꯥꯏ ꯍꯥꯏꯕ꯫
ꯍꯣꯏ ꯍꯣꯏ ꯅꯨꯡꯉꯥꯏꯔꯝꯒꯅꯤ꯫
ꯎꯝ ꯑꯃꯨꯛꯀ ꯁꯤ ꯀꯩꯅꯣ ꯅꯨꯄꯤꯁꯨ ꯑꯩꯒꯤ ꯃꯔꯨꯞꯁꯨ ꯑꯗꯨꯝ ꯀꯧꯕꯅꯤꯅꯩ ꯑꯩꯉꯣꯟꯗ ꯍꯣꯏ
ꯎꯝ
ꯑꯩ ꯍꯥꯏꯕꯗꯤ ꯑꯦꯁꯤꯗ ꯌꯥꯝꯅꯍꯦ ꯕꯤꯒꯤꯅꯔꯁꯤꯡ ꯒꯔ꯭ꯦꯗ ꯋꯥꯟ ꯇꯨ ꯇ꯭ꯔꯤ ꯑ ꯒ꯭ꯔꯤꯟꯕꯨꯛ ꯇ ꯑꯗꯨ ꯇꯧꯕ ꯃꯤ ꯌꯥꯝ ꯂꯩꯌꯦꯕ ꯁꯇꯨꯗꯦꯟꯠꯁꯦ ꯑꯁꯤꯒꯨꯝꯕ ꯑꯩꯒꯤ ꯏꯁꯇꯨꯗꯦꯟꯁꯦ ꯅꯪꯒꯤꯗꯝꯛ ꯄꯤꯒꯦ ꯂꯩꯃꯤꯟꯅꯅꯤꯡꯉ ꯂꯥꯎꯅ ꯑꯗꯨꯝ ꯀꯧꯕꯅꯤꯕ
ꯑꯣ
ꯑꯗꯣ ꯌꯨꯝꯗ ꯂꯩꯅꯤꯡꯉꯥꯏ ꯃꯤ ꯂꯩꯇꯕꯒꯤꯀꯣ ꯑꯩ ꯆꯦꯠꯇ꯭ꯔꯦꯕ
ꯍꯣꯏ ꯍꯣꯏ
ꯎꯝ ꯏꯃꯥꯕꯨ ꯀꯜꯂꯒ ꯑꯩ ꯇꯞꯅ ꯂꯩꯕꯁꯦ ꯑꯩꯩ ꯄꯥꯝꯗꯦꯔꯕꯣ ꯃꯤꯅ ꯎꯁꯤꯗꯕ ꯃꯇꯝ